ꯕꯥ
ꯎꯝ ꯇꯥꯕ꯭ꯔꯥ
ꯎꯝ ꯇꯥꯏ ꯕꯥꯏ
ꯅꯨꯡꯉꯥꯏꯔꯤꯕꯣ
ꯍꯣꯏ ꯅꯨꯡꯉꯥꯏꯔꯤ ꯅꯪꯗꯤ
ꯅꯨꯡꯉꯥꯏ ꯅꯨꯡꯉꯥꯏ ꯍꯥꯏꯇꯥꯔꯦ
ꯎꯝ ꯅꯨꯄꯤꯁꯦ ꯀꯤ ꯀꯤꯌꯦꯅ ꯈꯪꯅꯕ
ꯀꯔꯤꯒꯤ
ꯄꯤꯁꯤꯡꯁꯦ ꯊꯥꯖꯅꯤꯡꯉꯥꯏ ꯂꯩꯇꯦꯕ꯫
ꯅꯪꯁꯦ ꯑꯃꯨꯔꯛ ꯊꯃꯣꯏ ꯀꯥꯏꯈ꯭ꯔꯕꯣ
ꯑꯗꯨ ꯆꯍꯤ
ꯍꯥꯥ
ꯑꯩ ꯆꯍꯤ ꯆꯍꯤ ꯇꯔꯦꯠ ꯑꯥ ꯆꯍꯤꯍꯤꯗꯄꯤꯌꯥ ꯆꯍꯤꯔꯍ
ꯑꯥ ꯑꯥ
ꯑꯗꯣ ꯃꯥ ꯃꯥꯅ ꯀꯩꯅꯣ ꯆꯠꯄ ꯅꯨꯄꯥ ꯑꯅꯤ ꯀꯣꯏꯅꯕ ꯑꯗꯨꯒꯤ꯫
ꯑꯗꯨꯝ ꯀꯨꯏꯅ ꯀꯨꯏꯅꯔꯒ ꯅꯪ ꯈꯪꯗꯕ꯭ꯔꯥ
ꯃꯤꯗꯤ ꯑꯩꯅ ꯑꯥꯗ ꯂꯩꯕ ꯃꯥꯅ ꯃꯅꯤꯄꯨꯔꯗ ꯂꯩꯕ ꯑꯩꯅ ꯑꯇꯣꯞꯄ ꯂꯝꯗ ꯆꯠꯄꯥ ꯑꯗꯨꯒꯤ
ꯑꯧ ꯍꯧꯖꯤꯛ ꯀꯥꯏꯅꯈ꯭ꯔꯦ
ꯈꯪꯗꯦꯗ ꯃꯁꯛ ꯐꯥꯎ ꯀꯥꯎ ꯃꯁꯛ ꯐꯥꯎ ꯀꯥꯎꯈ꯭ꯔꯦꯗ ꯍꯧꯖꯤꯛꯀꯤ꯫
ꯑꯉꯥꯡ ꯑꯣꯏꯕ ꯀꯥꯟꯗ ꯀꯅꯕ꯭ꯔꯣ
ꯑꯉꯥꯡ ꯑꯣꯏꯕ ꯃꯇꯝꯗꯅꯦꯗꯒꯤ ꯄꯥꯈꯪ ꯅꯤꯄꯥ ꯄꯥꯈꯪ ꯐꯥꯒꯦꯅ ꯇꯧꯕ ꯃꯇꯝꯗꯀꯣ
ꯅꯪ ꯍꯣꯏꯁꯤ ꯆꯍꯤ ꯀꯌꯥ ꯑꯣꯏꯈ꯭ꯔꯕ꯭ꯔꯥ
ꯈꯨꯟ ꯈꯨꯟꯕꯨꯗꯤ ꯍꯦꯜꯂꯦ꯫
ꯊꯥꯔꯇꯤ ꯌꯎꯗꯕ
ꯑꯦꯁ ꯋꯥꯂꯤꯌꯦꯗꯨꯗꯤ
ꯑꯗꯨ ꯌꯥꯎꯗꯤ ꯀꯩ ꯀꯩ ꯑꯉꯥꯡ
ꯑꯗꯨꯣ ꯅꯪ ꯆꯍꯤ ꯁꯕꯦꯟ ꯆꯍꯤ ꯁꯚꯦꯟ ꯅꯨꯡꯁꯤꯅꯔꯗꯤ ꯅꯪ ꯌꯥꯝ ꯑꯉꯥꯡ ꯑꯣꯏꯅ ꯅꯨꯡꯁꯤꯅꯕ꯭ꯔꯥ
ꯌꯥꯝ ꯑꯉꯥꯡ ꯑꯣꯏꯕ ꯅꯠꯇꯦꯕ ꯑꯗꯣ ꯑꯩ ꯑꯩꯁꯦ ꯆꯍꯤ꯫ ꯀꯩꯅꯣ
ꯇ꯭ꯋꯤꯡꯀꯤ ꯌꯧꯗ꯭ꯔꯤꯉꯩꯗ꯫
ꯎꯝ ꯑꯗꯨꯗꯤ ꯀꯩꯅꯣ ꯇꯧꯔꯝꯕꯅꯤ ꯇꯧꯔꯝꯃꯦ ꯑꯗꯣ ꯀꯨꯟ ꯆꯍꯤ ꯀꯨꯟ ꯍꯦꯛꯉ ꯍꯦꯜꯂꯕ ꯊꯨꯡꯒ ꯀꯥꯏꯅꯕꯅꯦꯕꯀꯣ ꯑꯗꯨ ꯃꯇꯨꯡꯗ ꯑꯩꯈꯣꯏ ꯀꯩ꯫ ꯌꯥꯝꯕꯅꯦ ꯑꯗ ꯑꯗꯨ ꯃꯅꯛꯗꯗꯤ ꯑꯩ ꯅꯨꯄꯤꯁꯤꯁꯨ ꯁꯨꯡꯊ ꯊꯖꯗ꯭ꯔꯦ ꯑꯩꯒꯤ ꯄꯨꯟꯁꯤ ꯁꯤꯗ꯫
ꯍꯥꯥ
ꯑꯩꯒꯤ ꯄꯨꯟꯁꯤꯁꯤꯗ ꯑꯩ ꯅꯨꯄꯤ ꯋꯥ ꯑꯗꯨ ꯀꯥꯏꯅꯔꯕ ꯃꯇꯨꯡꯗꯗꯤ ꯑꯩ ꯅꯨꯄꯤꯁꯦ ꯁꯨꯝ ꯊꯖꯥꯏꯕꯣ
ꯍꯣꯏ ꯄꯥꯈꯪ ꯁꯥꯔꯤ ꯑꯣꯏꯔꯒ ꯂꯩꯈ꯭ꯔꯣ꯫
ꯆꯦꯔꯤꯑꯦꯅ ꯎꯔꯗꯤ ꯉꯥꯎꯔꯅꯤ ꯀꯣ ꯑꯃꯨꯛꯀ꯫
ꯀꯅꯥꯔꯣ꯫
ꯅꯪꯉꯣꯟꯗ꯫
ꯎꯝ꯫
ꯁꯤ
ꯉꯥꯎꯔꯣꯏ ꯍꯥꯏꯔꯣ
ꯉꯥꯎꯔꯣꯏꯌꯦ ꯅꯪꯗꯣ ꯉꯥꯎꯒꯅꯤ
ꯎ ꯋꯥ ꯉꯥꯡꯊꯣꯛꯗꯕꯤꯗ ꯇꯤꯟꯒ ꯀꯥꯔ ꯂꯩꯔꯝꯃꯤꯀꯣ꯫
ꯑꯩꯔꯣ꯫
ꯎꯝ꯫
ꯅꯪꯅꯦ꯫
ꯁꯤꯕꯨ ꯀꯅꯥꯅꯣ ꯍꯥꯏꯔꯒ꯫ ꯑꯩꯅ ꯍꯥꯏꯗꯨꯅꯪ ꯉꯝꯒꯗ꯭ꯔꯥ ꯉꯝꯃꯣꯏꯗ꯭ꯔꯠꯇ꯭ꯔꯥ
ꯑ ꯉꯁ ꯑꯥ ꯉꯁꯥꯏꯒꯤꯗꯣ
ꯎꯝ ꯋꯥꯕꯔꯣ ꯉꯁꯤ꯫ ꯑꯗꯨ ꯐꯪꯒꯅꯤ ꯈ ꯐꯪꯒꯅꯤ꯫
ꯇꯜꯂꯦ꯫
ꯅꯪ꯫ ꯑꯣ ꯄꯩꯁꯥ
ꯍꯌꯦꯡ ꯅꯣꯏ ꯅꯤ ꯑꯃꯨꯛꯒ ꯀꯥꯏꯅꯕ ꯀꯥꯟꯗ ꯑꯩꯉꯣꯟꯗ ꯇꯥꯏ ꯅꯥꯗꯅ
ꯎꯝ ꯎꯝ
ꯅꯪꯅ ꯁꯦꯝꯃꯤꯕ ꯅꯨꯄꯤꯗꯣ ꯊꯥꯖꯕ ꯌꯥꯗꯦ
ꯑꯩꯅ ꯁꯦꯝꯕꯗ ꯅꯠꯇꯦ ꯅꯪꯅ ꯁꯦꯝꯒꯗꯕꯅꯦ꯫
ꯍꯣꯏ ꯑ꯫ ꯑꯗꯨ ꯍꯥꯏꯕꯅꯦ
ꯑꯗꯨ ꯅꯪꯉꯣꯟꯗ ꯂꯩꯔꯤꯗꯅ ꯅꯪꯅ ꯁꯤꯟꯕꯤꯔꯗꯤ ꯑꯗꯨ ꯑꯗꯨꯒꯨꯝꯕ ꯇꯣꯛꯅꯕꯒꯨꯝꯕꯗꯤ ꯇꯧꯕ ꯌꯥꯔꯔꯣꯏ ꯑꯩꯅ ꯁꯤꯕꯤꯁꯤ ꯊꯨꯡꯅ ꯊꯨꯡꯅꯔꯣ ꯍꯥꯏꯔꯒ ꯁꯦꯝꯕꯅꯤ ꯍꯥꯏꯔꯦ ꯑꯗꯨꯃꯥꯏꯅ ꯍꯜꯂ ꯎꯝ ꯑꯗꯨꯃꯥꯏꯅ ꯍꯥꯏꯔꯒ ꯁꯦꯝꯗꯕꯅꯤ ꯑꯗꯨ ꯑꯗꯨ꯫ ꯅꯪꯅ ꯁꯦꯝꯕꯤꯔꯒ ꯑꯃꯨꯛ ꯊꯣꯛꯅꯔꯗꯤ ꯀꯩꯗꯧ ꯀꯩꯀꯥꯟꯅꯒꯦ ꯑꯩꯅ ꯅꯪꯉꯣꯟꯗ ꯁꯦꯟꯒꯨꯝꯕ ꯄꯣꯠꯆꯥꯏꯒꯨꯝꯕ ꯑꯃ ꯄꯤꯔꯅꯤ ꯅꯨꯄꯤ ꯁꯤꯡꯗꯤ꯫ ꯀꯥꯏꯅ ꯑꯩꯗꯤ ꯍꯔꯥꯎꯔꯒꯅꯣꯏꯗꯤ ꯍꯔ꯫ ꯍꯥ
ꯉꯝꯃꯣꯏꯕ꯫
ꯀꯅꯥꯅ ꯏꯁꯗꯣ ꯅꯣꯏꯅꯤ ꯀꯩꯅꯣ ꯀꯥꯏꯅꯔꯗꯤ꯫
ꯀꯥꯏꯅꯔꯏꯅꯤ ꯈꯪꯅꯔꯗꯤ ꯀꯔꯤ ꯅꯨꯄꯤ ꯈꯪꯅꯕꯕꯨ ꯀꯥꯏꯅꯒꯦ ꯍꯥꯏꯔꯒ
ꯀꯣꯏꯅꯕ ꯅꯨ ꯀꯣꯏꯅꯕ ꯎꯝ ꯎ ꯀꯅꯥ ꯂꯩꯒꯦ꯫ ꯃꯥꯥꯟꯅ ꯃꯃꯤꯠ ꯌꯥꯝꯕꯗꯤ ꯈꯪꯗꯦ꯫
ꯑꯗꯨꯅꯦ ꯑꯗꯨꯕ꯫
ꯑ ꯅꯪ ꯅ ꯃꯅꯕꯤꯁꯤ ꯊꯦꯡꯕ ꯅꯨꯄꯤ ꯑꯃ ꯁꯤꯟꯕꯤꯌꯣ ꯍꯥꯏꯁꯦ꯫
ꯑꯗꯣ ꯑꯃꯨꯒ ꯑꯃ
ꯍꯥ
ꯀꯩ ꯍꯥꯏꯅꯣ
ꯀꯔꯤꯁꯨ ꯍꯥꯏꯗꯦ꯫
ꯅꯪꯪ ꯉꯗꯧ ꯃꯥꯥꯟꯗ‌ꯦꯗ
ꯑꯥ ꯉꯝꯃꯣꯏ꯫
ꯑꯗꯩꯗꯤ ꯅꯪꯒꯤ ꯏꯕꯤ꯫
ꯍꯥꯥ
ꯑꯩ ꯅꯪꯉꯣꯟꯗ ꯄꯤꯒꯦꯅ ꯑꯗꯨ ꯊꯣꯛꯄꯅꯦꯕꯀꯣ
ꯌꯥꯔꯦ꯫
ꯑꯗꯣ ꯑꯃꯨꯛ ꯊꯝꯖꯅꯤꯡ꯫
ꯑꯩ ꯅꯪ ꯁꯦꯝꯦꯟꯕꯤꯒꯦ ꯍꯥꯏꯕ ꯃꯇꯝꯗ ꯑꯩ ꯑꯩꯒꯤ ꯀꯩꯅꯣꯗꯒꯤ ꯑꯩꯒꯤ ꯈꯣꯡꯒ꯭ꯔꯥꯗꯒꯤ ꯂꯧꯊꯣꯛꯑꯒ ꯅꯪꯉꯣꯟꯗ ꯅꯪꯒꯤꯅꯦ ꯑꯃ ꯄꯤꯒꯦꯅ ꯂꯧꯊꯣꯛꯄꯅꯦꯕ ꯅꯪꯅ ꯍꯧꯖꯤꯛ ꯉꯝꯗ꯭ꯔꯦ ꯍꯥꯏꯔꯅꯤ꯫ ꯑꯃꯨꯛ ꯍꯥꯞꯆꯤꯟꯕ ꯇꯥꯔꯦ꯫
ꯍꯥꯞꯆꯟꯒ꯭ꯔꯣ
ꯅꯪꯒꯤ ꯂꯨꯄꯥꯗꯤ ꯄꯨꯡ ꯀꯌꯥꯗ ꯍꯜꯂꯛꯇꯣꯏꯕ
ꯍꯥꯥ
ꯅꯪꯒꯤ ꯅꯨꯄꯥꯅꯤ ꯄꯨꯡꯀꯌꯥꯗ ꯍꯜꯂꯛꯇꯣꯏꯕ
ꯀꯔꯤ ꯅꯨꯄꯥꯅꯣ ꯑꯩ ꯌꯨꯝ ꯄꯥꯟꯗ꯭ꯔꯤꯌꯦ꯫
ꯑꯥ
ꯍꯥꯥ
ꯌꯥꯏ ꯌꯥꯏ
ꯀꯔꯤ ꯌꯥꯕ꯭ꯔꯥ
ꯄꯨꯡ ꯄꯨꯡ ꯀꯌꯥ ꯄꯨꯡ ꯀꯌꯥꯁꯤ ꯇꯨꯝꯗꯣꯏꯅꯣ?
ꯑꯩꯗꯣ ꯑ ꯈꯪꯗꯦ ꯑꯩꯅꯣ ꯈꯔ ꯊꯦꯡꯅ ꯇꯨꯝꯕ ꯀꯥꯟꯗꯁꯨ ꯂꯩꯑ ꯉꯟꯅ ꯇꯨꯝꯕ ꯀꯥꯟꯗꯁꯨ ꯂꯩꯑ
ꯅꯪ ꯊꯦꯡꯅ ꯇꯣꯃꯗꯤ ꯑꯩꯕꯨ ꯀꯩꯅꯣ ꯇꯧꯕꯗꯔꯣ ꯀꯣꯜ ꯇꯔꯛꯑꯣ ꯀꯣꯜ ꯇꯔꯛꯑꯣ ꯄꯨꯡ ꯑꯃ ꯅꯠꯇ꯭ꯔ ꯑꯃ ꯃꯈꯥꯏ ꯑꯃ ꯑꯗꯨꯏꯗ
ꯎꯝ ꯑꯗꯨꯗꯤ ꯉꯝꯃꯣꯏ ꯑꯗꯨꯗ ꯂꯩꯔꯣꯏ
ꯅꯪꯅ ꯊꯦꯡꯅ ꯍꯥꯏꯔꯤꯁꯤ ꯄꯨꯡ ꯇꯔꯥꯗꯔꯣ
ꯎꯝ ꯑꯩꯗꯣ ꯑꯗꯨꯝ ꯗ꯭ꯔꯃꯥ ꯌꯦꯡꯉꯦꯕꯀꯣ
ꯎꯝ
ꯑꯗꯨ ꯌꯦꯡꯕ ꯂꯣꯏꯕ ꯀꯥꯟꯗ ꯑꯗꯨꯝ ꯇꯨꯝꯃꯦ
ꯀꯔꯝꯕꯅ‌ꯣ
ꯎꯝ
ꯀꯩꯅꯣ ꯇꯧꯔꯣ ꯑꯣ ꯀꯥꯅꯕꯨꯗꯤ ꯀꯅꯥꯗ‌ꯦꯅ‌ꯦ ꯇꯨꯝꯗ꯭ꯔꯗꯤ ꯈꯪꯉꯣꯏ
ꯑꯩꯅ ꯀꯣꯜ ꯇꯧꯔꯛꯄꯗꯤ ꯅꯪ ꯇꯥꯒꯗꯧꯕ
ꯑꯦ ꯑꯩꯁ ꯃꯤꯅ ꯀꯣꯜ ꯇꯧꯔꯛꯑꯗꯤ ꯀꯅꯥꯅ ꯈꯪꯗꯕ ꯂꯩꯒꯦ
ꯑꯂꯥꯝꯒ ꯀꯣꯜꯗꯤ ꯑꯂꯥꯝꯁꯨ ꯌꯥꯝ ꯀꯟꯅ ꯊꯝꯕ ꯌꯥꯏꯌꯦ
ꯑꯗꯨꯗꯤ ꯇꯣꯡꯉꯥꯟꯂꯦ ꯅꯪꯅ ꯀꯣꯜ ꯇꯧꯔꯛꯄꯒ ꯑꯂꯥꯔꯝ ꯈꯣꯡꯕꯒ ꯇꯣꯡꯉꯥꯜꯂꯤꯕ ꯃꯥꯅꯗꯦꯕ ꯃꯤꯗꯤ
ꯇꯕꯗꯣ ꯔꯤꯡ ꯌꯥꯝ ꯇꯞꯅ ꯂꯥꯛꯄꯅꯦ ꯍꯣꯔꯦꯟ ꯍꯣꯔꯦꯟ ꯍꯥꯥ
ꯇꯞꯅꯂꯥꯛꯑꯁꯨ ꯈꯪꯕꯗꯤ ꯈꯪꯕꯨꯗꯤ ꯈꯪꯅꯦꯕꯀꯣ ꯅꯪꯅ ꯀꯣꯜ ꯇꯧꯔꯛꯀꯦ ꯍꯥꯏꯔꯗꯤ ꯑꯩ ꯑꯩꯒꯤ ꯋꯥꯈꯜꯗ ꯃꯥꯅ ꯄꯨꯡ ꯑꯗꯨꯋꯥꯏꯗ ꯀꯣꯜ ꯇꯧꯔꯛꯀꯅꯤ ꯍꯥꯏꯔꯒ ꯑꯩꯅ ꯈꯜꯂꯒ ꯇꯨꯝꯗꯣꯏꯅꯦꯕꯀꯣ
ꯑꯗꯨ ꯑꯣꯏꯔꯗꯤ ꯐꯣꯟꯗ ꯑꯩꯒꯤ ꯃꯪꯪ ꯃꯪꯗ ꯑꯣꯏꯔꯁꯨ ꯈꯣꯏ ꯃꯥꯒꯤ ꯀꯣꯜ ꯂꯥꯛꯄ ꯈꯣꯟꯖꯦꯟꯗꯨꯗꯤ ꯈꯪꯉꯦꯕꯀꯣ ꯇꯥꯥꯅꯦꯕ ꯑꯗꯨ ꯅꯪꯅꯦ ꯍꯥꯏꯔꯒ ꯑꯩ ꯍꯧꯒꯠꯇꯣꯏꯅꯦꯕ
ꯑꯥ ꯍꯣꯏ ꯍꯣꯏ ꯎꯝ ꯎꯝ ꯍꯣꯏ
ꯑꯗꯨꯗꯤ ꯑꯗꯨꯅꯤ ꯃꯥꯟꯅꯗꯦ ꯍꯥꯏꯁ‌ꯦ
ꯎꯝ
ꯍꯣꯏ ꯍꯣꯏ ꯍꯥꯏꯒ ꯅꯪꯅ ꯑꯃꯨꯛ ꯇꯨꯝꯊꯣꯛꯈ꯭ꯔꯗꯤ
ꯍꯣꯏ ꯇꯧꯔꯛꯀꯦ
ꯍꯣꯏ ꯍꯣꯏ ꯍꯥꯏꯔꯒ ꯅꯪꯅ ꯑꯃꯨꯛ ꯇꯨꯝꯊꯣꯛꯈ꯭ꯔꯗꯤ ꯂꯣꯏꯔꯦꯅꯦ
ꯑꯂꯥꯔꯝ ꯊꯝꯒꯅꯨ ꯑꯩ ꯇꯧꯔꯛꯀꯦ
ꯍꯣꯏꯅꯦ ꯍꯣꯏꯅꯦ ꯇꯧꯔꯛꯑꯣꯅꯦ
ꯎꯝ ꯍꯣꯏ ꯉꯥꯏꯔꯝꯃꯣ ꯇꯨꯝꯗꯕꯤ
ꯏꯁ ꯇꯨꯝꯗꯕꯤꯒ ꯉꯥꯏꯔꯝꯃꯣ ꯍꯥꯏꯌꯦ ꯑꯃꯨꯛꯀ
ꯍꯣꯏ ꯀꯔꯤꯅꯣ ꯑꯩꯁꯨ ꯇꯨꯝꯗꯕꯤꯗ ꯅꯪꯉꯣꯟꯗ ꯐꯣꯟ ꯇꯧꯗꯣꯏꯅꯦ
ꯏ ꯑꯩ ꯑꯩꯗꯤ ꯉꯟꯅ ꯇꯨꯝꯗꯣꯏꯅꯤ ꯑꯗꯨꯒ ꯅꯪꯅ ꯍꯧꯗꯣꯛꯄꯤꯌꯣ ꯍꯥꯏꯕꯅꯦ
ꯍꯣꯏ ꯑꯗꯨ ꯅꯪ ꯇꯨꯝꯔꯗꯤ ꯇꯥꯗ꯭ꯔꯗꯤ ꯑꯩꯗꯤ ꯃꯥꯡꯈ꯭ꯔꯅꯤꯅ ꯑꯗꯨ ꯇꯨꯝꯈ꯭ꯔꯅꯨ
ꯑꯗꯨꯗꯤ ꯀꯔꯤꯅꯣꯅꯦ ꯁꯤꯗꯤ ꯃꯤꯅ ꯍꯪ ꯃꯤꯅꯕꯣ
ꯇꯨꯝꯂꯔꯣꯏꯕꯀꯣ ꯑꯗꯨꯒ ꯅꯪꯉꯣꯟꯗ ꯐꯣꯟ ꯇꯧꯔꯛꯀꯅꯦꯕ ꯑꯗꯨ ꯅꯪ ꯇꯥꯗ꯭ꯔꯗꯤ ꯑꯩꯗꯤ
ꯅꯪꯅ ꯀꯣꯜ ꯇꯧꯔꯛꯑꯗꯤ ꯑꯩ ꯇꯥꯅꯦꯕ ꯇꯨꯝꯃꯁꯨ ꯇꯥꯅꯦꯕꯀꯣ
ꯇꯥꯔꯣꯏ ꯇꯨꯝꯒꯅꯨ ꯑꯩ ꯇꯧꯔꯛꯀꯦ
ꯑꯗꯨꯗꯤ ꯃꯤꯅ ꯕꯣꯜ ꯌꯦꯡꯒꯦ ꯑꯗꯨꯗ ꯊꯦꯡꯅ ꯕꯣꯜꯗ ꯊꯦꯡꯅ ꯕꯣꯜꯗꯣ ꯁꯅꯕꯅꯤꯅ ꯍꯗꯨ
ꯍꯧꯗꯣꯛꯄꯤꯌꯣ ꯑꯩ ꯉꯥꯟꯗ ꯇꯨꯝꯒꯦ ꯍꯥꯏꯔꯒ
ꯅꯪ ꯇꯨꯝꯗꯕꯤꯗ ꯉꯥꯏꯅꯉꯥꯏ ꯑꯣꯏꯔꯗꯤ ꯑꯩ ꯇꯧꯔꯛꯀꯦ ꯌꯥꯕ꯭ꯔꯥ
ꯌꯥꯏꯅ‌ꯦ
ꯇꯨꯝꯒꯅꯨ
ꯇꯨꯝꯒꯅꯨ ꯇꯨꯝꯒꯅꯨ ꯍꯥꯏꯔꯒ ꯅꯪ ꯍꯥꯟꯅ ꯇꯨꯝꯅꯤꯒꯣ
ꯇꯨꯝꯂꯣꯏꯌꯦ ꯇꯧꯔꯛꯀꯦ
ꯑꯁꯤ ꯁꯦ ꯑꯦ
ꯇꯨꯝꯒꯅꯨ ꯍꯥꯏꯔꯗꯤ ꯇꯨꯝꯃꯣꯏ ꯁꯨꯝꯇꯨꯝ ꯇꯨꯝꯃꯣꯏ
ꯇꯨꯝꯒꯅ ꯄꯨꯡ ꯀꯌꯥꯗ ꯇꯧꯔꯛꯑꯣ ꯍꯥꯏꯕ꯭ꯔꯥ
ꯅꯪꯅ ꯇꯧꯅꯤꯡꯕ ꯃꯇꯝꯗ ꯇꯧꯔꯛꯑꯣ
ꯆꯪꯒꯤ ꯅꯪ ꯇꯨꯝꯅꯤꯡꯕ ꯃꯇꯝꯗ ꯅꯪ ꯇꯨꯝꯒꯦꯅ ꯈꯟꯕ ꯃꯇꯝꯗ ꯅꯪ ꯇꯧꯔꯛꯀꯅꯦꯕ ꯈꯪꯉꯤꯕ ꯑꯩ ꯇꯕ꯭ꯔ
ꯎꯝ ꯇꯥꯏ ꯍꯣꯏ
ꯑ ꯑ ꯑꯩꯅ ꯍꯥꯏꯗꯣ ꯆꯨꯝꯃꯤꯅꯤ
ꯍꯥꯥ